ꯍꯜꯂꯣ
ꯌꯥ
ꯍꯜꯂꯣ ꯍꯂꯣ ꯍꯜꯂꯣ
ꯍꯜꯂꯣ
ꯁꯥꯥꯔꯕꯣ
ꯑꯣ ꯇꯥꯔꯦ ꯊꯥꯔꯦ ꯏꯆꯦ
ꯑꯣ
ꯑꯃꯨꯛ ꯀꯣꯜ ꯇꯧꯁꯜꯂꯛꯏꯅꯦ ꯑꯩ ꯏꯆꯦꯗ ꯍꯥꯏꯒꯦ ꯇ ꯇ ꯀꯗ ꯆ
ꯑꯣ ꯂꯣꯁꯜꯂ ꯆꯦꯟꯗ ꯎꯗꯏ
ꯑꯥ
ꯅꯅꯦ ꯄꯨꯡ ꯀꯌꯥꯗ ꯇꯨꯡꯒꯦ
ꯇꯨꯝꯕꯁꯦ ꯑꯗꯨꯝ ꯇꯔꯥꯃꯥꯊꯣꯏ ꯃꯈꯥꯏ ꯑꯗꯒꯤ ꯕꯥꯔꯣ ꯍꯣꯏ ꯕꯣꯔꯒ ꯌꯦꯡꯉꯒꯗꯤ ꯕꯥꯔꯣ ꯈ ꯍꯥꯏꯇꯥꯔꯦ ꯌꯥꯋꯦ ꯑ ꯑꯩꯅ ꯍꯣꯝ ꯇ꯭ꯌꯨꯇꯔ ꯑꯃ ꯆꯠꯂꯦ ꯍꯥꯏꯕꯗꯣ ꯑꯌꯨꯛ
ꯌꯦꯡꯟ꯭ꯔꯋꯥ
ꯑꯁꯤꯗꯤ ꯌꯦꯡ ꯑꯗꯨꯗ ꯆꯥꯛꯀ ꯊꯦꯡꯕꯒ ꯑꯗꯨꯝ ꯑꯗꯒꯤ ꯀꯌꯥ ꯄꯤꯠꯀ ꯌꯥꯎꯗꯕꯒ ꯕ꯭ꯔꯥꯖꯤꯜꯁꯦ ꯑꯗꯨꯝ ꯈꯔꯕꯨꯗꯤ ꯄꯥꯝꯃꯗꯤ ꯄꯥꯝꯃꯦ ꯄꯥꯝꯖꯕꯅꯦ ꯑꯗꯨ ꯑꯣꯏꯔꯒꯁꯨ
ꯄꯣꯔꯇꯨꯒꯜ ꯑꯣꯏꯅ ꯈꯔ ꯍꯦꯟꯅ ꯄꯥꯝꯖꯩꯅ ꯌꯦꯡꯗ꯭ꯔꯦ
ꯆꯟꯒꯔꯕ ꯑꯃ
ꯀꯩꯕ
ꯖꯄꯥꯟ ꯑꯃ ꯆꯟꯒꯔ ꯃꯥꯜꯂꯦꯕ
ꯈꯪꯗꯦ ꯍꯧꯖꯤꯛ ꯍꯟꯇꯣꯛꯄ ꯉꯝꯗ꯭ꯔꯦ ꯃꯥꯜꯂꯦ ꯃꯣꯏ ꯌꯥꯝ
ꯑꯁ ꯆꯠꯂꯣꯏ ꯖꯄꯥꯟꯁꯨ ꯍꯣꯠꯅ ꯃꯥꯅ ꯖꯄꯥꯟꯁꯨ ꯍꯣꯠꯅꯕꯗꯤ ꯌꯥꯝ ꯀꯜꯂꯤ ꯕꯦꯔꯥꯅꯤ ꯃꯣꯏꯁꯦ ꯑꯗꯣ ꯅꯦꯃꯥꯔ ꯃꯥꯅꯦ ꯑꯗꯒꯤ ꯑꯃ ꯆꯃꯤ ꯃꯃꯤꯡ ꯄꯟꯕꯁꯨ ꯌꯥꯗꯦ ꯍꯥꯏꯒꯨꯝ ꯇꯧ ꯇꯥꯏ ꯑꯃ ꯀꯩ ꯃꯤ ꯅꯨꯄꯥ ꯑꯃ ꯌꯥꯎꯕꯗꯣ ꯑꯗꯨꯁꯨ ꯃꯥꯒꯤꯁꯨ ꯍꯟꯗꯛ ꯋꯥꯔꯜ ꯀꯞ ꯑꯔꯣꯏꯕꯅꯤꯅ ꯑꯃꯨꯛꯁꯨ ꯆꯜꯍꯟꯅꯤꯡꯕꯗꯣ
ꯃꯊꯪꯗꯒꯤꯗꯤ ꯀꯩꯁꯨ ꯌꯦꯡꯅꯤꯡꯉꯔꯣꯏꯗ ꯋꯥꯔꯜ ꯀꯞꯀ ꯃꯣꯏꯗ ꯈꯔ ꯌꯦꯡꯕꯩ ꯋꯥꯅꯤ
ꯍꯣꯏ ꯀꯗꯥꯏꯗꯒꯤ ꯈ꯭ꯋꯥꯏ ꯑꯐꯥꯎꯕ ꯑꯍꯨꯝ ꯇꯣꯛꯈ꯭ꯔꯅꯤ ꯑꯗꯒꯤ ꯍꯣꯏ ꯑꯐꯥꯎ ꯑꯃꯅꯤꯕꯨꯗꯤ ꯂꯩꯍꯧꯔꯤꯕꯨ
ꯑꯩꯈꯣꯏ ꯑꯉꯥꯡ ꯎꯝ ꯑꯩꯈꯣꯏ ꯑꯉꯥꯡ ꯑꯣꯏꯔꯤꯉꯩꯗꯗꯤ ꯁꯨꯝ ꯃꯣꯏ ꯃꯃꯤꯡꯒ ꯁꯨꯝ ꯇꯥꯔ ꯇꯥꯔ ꯂꯥꯛꯑꯕꯅꯤꯅ ꯌꯦꯡꯅꯤꯡꯕꯗꯨ ꯐꯥꯎꯕꯗꯣ
ꯃꯥꯅꯦ
ꯑꯗꯨ ꯃꯣꯏ ꯃꯣꯏ ꯃꯣꯏ ꯍꯣꯠꯅꯕ ꯈꯣꯠꯅꯕ ꯇꯨꯝꯃꯒꯤ ꯑꯗꯨꯝꯕꯗꯨꯁꯨ ꯑꯌꯥꯝꯕꯅ ꯃꯤꯅꯁꯨ ꯌꯦꯡꯅꯤꯡꯕꯅꯦꯕ
ꯑꯧ
ꯑꯗꯨ ꯃꯣꯏꯗꯦꯛꯄꯗꯤ ꯀꯩꯁꯨ ꯂꯩꯔꯥꯒ ꯌꯦꯡꯟꯅꯔ ꯍꯧꯖꯤꯛꯇꯤ ꯑꯍꯤꯡꯗ ꯈꯥꯡꯗꯅ ꯌꯦꯡꯉꯩꯁꯤ ꯀꯩꯁꯨ ꯌꯦꯡꯅꯤꯡꯉꯔꯣꯏꯕ
ꯃꯥꯅꯦ ꯑꯗꯨꯅꯤ ꯁꯇꯒ ꯍꯥꯏꯅꯩꯗꯣ ꯍꯥꯏꯗꯤ ꯑꯩꯈꯣꯏꯅ ꯁꯤꯗꯩꯁꯤꯗ ꯑꯃꯒ ꯑꯃꯒ ꯑꯃ ꯍꯨꯟꯅꯗꯅ ꯇꯧꯔꯤꯁ ꯑꯝꯇꯛꯅ ꯣꯏꯕꯅꯤ ꯃꯣꯏ ꯑꯍꯨꯝ ꯇꯣꯛꯈ꯭ꯔꯗꯤ ꯀꯅꯥꯅꯣ ꯑꯩꯈꯣꯏ ꯌꯦꯡꯍꯧꯗꯣꯏꯁꯦ ꯑꯗꯨꯅ ꯁꯞꯄꯣꯔꯠ ꯇꯧꯃꯤꯟꯅꯁꯤ ꯇꯧꯔꯤꯁꯦ
ꯑꯗꯨꯒꯤꯗꯃꯛꯇꯒ ꯊꯣꯏꯃꯛꯀꯤꯒ ꯈꯠꯅꯩꯅꯦ
ꯑꯁꯨꯃꯅꯤ ꯑ ꯀꯗꯥꯏꯗꯒꯤ ꯁꯣꯝꯗꯗꯤ ꯃꯤ ꯆꯩꯇꯨꯞꯅꯒ ꯊꯣꯝꯅꯕꯗ ꯃꯀꯣꯛꯀ ꯁꯣꯛ
ꯑ ꯑꯣ ꯑꯩ ꯉꯔꯥꯡ ꯊꯦꯡꯅꯔꯝꯃꯦ ꯑꯗꯨꯗꯣ ꯀꯩꯅꯣꯅꯦ ꯀꯃꯥꯏꯅ ꯀꯃꯥꯏ ꯪꯉ ꯍꯦꯛ ꯈꯟꯅꯔꯒ ꯑꯗꯨ ꯌꯧꯅ ꯁꯥꯎꯕ ꯉꯝꯃꯤꯅꯣ ꯈꯪꯗꯦ
ꯍꯣꯏ ꯁꯃꯣꯏ ꯕꯤꯔꯥꯅꯤ
ꯑꯗꯨꯏ ꯀꯩꯅꯣ ꯇꯧꯒꯅꯤ ꯍꯤꯗꯥꯛ ꯊꯛꯑꯝꯒꯅꯤ ꯑꯗꯨꯃꯅꯤ
ꯑꯦ ꯊꯥꯡꯃꯅꯤ ꯑꯗꯨꯕꯨꯗꯤ ꯑꯊꯦꯡꯕꯒ ꯌꯦꯡꯉꯨꯅꯤ ꯍꯥꯏꯅ ꯑꯗꯨꯝ ꯍꯤꯗꯥꯛꯇ ꯑꯠꯊꯛꯒ ꯇꯧꯅꯕꯗꯩ ꯑꯗꯨꯝ ꯇꯧꯅꯔꯛꯇꯣꯏꯅꯦꯕ ꯍꯥꯏꯗꯤ ꯑꯗꯨ ꯅꯠꯇ꯭ꯔꯗꯤ ꯑꯗꯨꯝ ꯐꯅ ꯁꯥꯎꯅꯕ ꯑꯣꯏꯇꯥꯔꯁꯨ ꯀꯟꯇ꯭ꯔꯣꯜ ꯑꯗꯨꯝ ꯇꯧꯅꯅꯦꯕ ꯑꯦ ꯐꯨꯠꯕꯣꯜꯒꯤꯗꯃꯛꯇꯅꯤꯀꯣꯅꯥꯗꯣꯗꯣ ꯊꯛꯅꯥꯔꯛꯄꯗꯨꯗꯗꯤ
ꯎꯝ ꯎꯝ
ꯊꯅꯤꯕ
ꯕꯣꯔꯦ ꯃꯣꯏ ꯅꯃꯥꯔꯒ ꯄꯥꯔꯇꯤꯒ ꯇꯧꯊꯔꯝꯗꯣꯅꯦꯉꯣꯏ
ꯑꯁ ꯇꯧꯗꯣꯏꯅꯤ ꯆꯥꯛꯀ ꯆꯥꯟꯅꯗꯅ ꯅꯩꯊꯔꯝꯗꯣꯏꯅꯤꯅꯦ
ꯑꯩꯈꯣꯏꯗꯁꯨ ꯉꯔꯥꯡꯗ ꯉꯥꯅꯨꯒ ꯂ ꯂꯩꯕ ꯂꯥꯛꯑꯒ ꯑꯅꯤ ꯕꯣꯜ ꯌꯦꯡꯕꯩꯅꯤ ꯀꯥꯏꯅꯒꯥ
ꯎ ꯎ
ꯃꯤ ꯇꯣꯄꯅꯤ ꯇꯞꯇꯣ ꯃꯅ ꯀꯩꯅꯣꯂꯦꯉ ꯆꯥ ꯇꯅꯤ ꯀꯅ
ꯑꯍꯥ ꯕꯤꯠꯁꯦ
ꯕꯣꯜ ꯌꯦꯡꯕꯒꯤ ꯅꯥꯃꯗ ꯃꯣꯏ ꯄꯥꯔꯇꯤ ꯇꯧꯊꯕꯤꯅꯦꯃꯤ ꯃꯣꯏ ꯇꯣꯏꯁꯤ ꯊꯥꯎꯏꯃꯥꯀꯤꯗꯤ ꯉꯥꯎꯔꯒꯗꯤ ꯐꯖꯅꯗꯤ ꯌꯦꯡꯉꯃ ꯃꯔꯣꯌꯗꯅ ꯍꯥꯏ ꯒꯣꯜ ꯆꯟꯈꯔꯦ ꯈꯣꯠꯀꯔꯦ ꯀꯥꯏꯅꯥꯗꯤ ꯈꯡꯖꯕ
ꯇꯥꯕ ꯅꯤꯗꯥ
ꯑꯩꯈꯣꯏꯒꯤ ꯕꯣꯜꯁꯦ ꯀꯩꯅꯣ ꯁꯨꯝ ꯑꯩꯈꯣꯏ ꯂꯩꯀꯥꯏꯗꯒ ꯇꯧꯕ ꯈꯣꯠꯄ ꯇꯧꯕꯗꯣ ꯑꯗꯨꯝꯕꯩ ꯈꯔ ꯌꯦꯡꯉꯝꯃꯦ ꯑꯗꯣ ꯁꯛꯇꯤ ꯑꯩ ꯈꯔ ꯏꯔꯥꯡ ꯈꯔ ꯀꯩꯅꯣ ꯇꯧꯔꯛꯄꯩ ꯑꯗꯩꯗꯤ ꯁꯥꯟꯁꯨ ꯁꯥꯟꯅꯅꯗ꯭ꯔꯦꯗꯅ ꯑꯗꯩꯗꯤ ꯑꯗꯨꯝ ꯃꯄꯥꯟ ꯊꯣꯛꯇꯕꯥꯎ ꯀꯩꯒ ꯕꯣꯅꯦ ꯍꯥꯕꯦ ꯊꯋꯥꯏ ꯌꯥꯏ ꯌꯥꯎꯔꯝꯃꯤ ꯇꯣꯔꯅꯥꯃꯦꯟ ꯀꯥ ꯇꯧꯕꯒ ꯆꯇ ꯆꯇꯅꯒ ꯌꯥꯝ ꯌꯦꯡꯂꯝ ꯃꯤꯃꯣ
ꯏꯗꯦ
ꯌꯥ ꯑꯩꯈꯣꯌꯒꯤ ꯏꯅꯥꯎꯄꯥꯈꯩꯒꯤ ꯁꯥꯟꯅꯕꯒ ꯌꯥꯎꯕ ꯑꯩꯈꯣꯏꯁꯨ ꯐꯤꯁ ꯕꯣꯜ ꯁꯥꯟꯅꯕꯃꯛꯇ ꯀ꯭ꯔꯁꯀ ꯌꯥꯎꯔꯦ ꯌꯦꯡꯕ ꯆꯠꯅꯤ ꯀꯣꯢꯆꯠ ꯀꯣꯢꯆꯠ
ꯑꯣ
ꯑꯗꯨ ꯍꯧꯖꯤꯛꯇꯤ ꯆꯨꯆꯠ ꯀꯩꯅꯣꯇꯧꯗ꯭ꯔꯦꯕ ꯆꯠꯇ꯭ꯔꯦꯕ ꯍꯥꯏꯗꯤ ꯃꯇꯝ
ꯃꯥꯅꯤꯅꯦ ꯑꯗꯨꯝ ꯑꯧ ꯆꯍꯤ ꯃꯇꯥꯡꯒꯤ ꯃꯇꯨꯡ ꯏꯟꯅ ꯑꯗꯨꯝ ꯚꯥꯞꯁꯨ ꯑꯗꯨꯝ ꯚꯥꯏꯚꯁꯤꯁꯨ ꯑꯗꯨꯝ ꯈꯦꯠꯅꯩꯗꯅ
ꯈꯦꯠꯅꯗꯣꯏꯅꯦ ꯑꯗꯨꯏꯅꯦ ꯃꯇꯝ ꯂꯩ ꯀꯥꯟꯗ ꯇꯧꯅꯤꯡꯕ ꯂꯥꯛꯅꯤꯡꯕ ꯆꯥꯅꯤꯡꯨ ꯌꯥꯝ ꯀꯥ ꯍꯦꯜꯂꯨꯕꯒꯤ ꯅꯠꯇꯕꯀꯣ
ꯃꯥꯅꯤ ꯃꯥꯅꯤ
ꯇꯧꯕꯥ ꯌꯥꯏ ꯀꯩꯅꯣꯝꯃ ꯆꯠꯅꯤꯡꯕ ꯈꯣꯠꯅꯤꯡꯕ ꯍꯥꯏꯁꯦ ꯑꯩ ꯄꯩꯁꯥ ꯍꯦꯛ ꯑꯩ ꯄꯩꯁꯥ ꯇꯥꯜꯂꯤꯅꯦ ꯑꯗꯨꯝ ꯇꯥꯜ ꯂꯩꯔ ꯀꯥꯟꯅ ꯑꯩ ꯄꯩꯁꯥ ꯃꯌꯥꯝ ꯂꯩ ꯀꯥꯟꯅꯩ ꯆꯠꯅꯤꯡꯕꯒꯤ ꯀꯩꯅꯣꯗꯣ ꯐꯥꯎꯔꯛꯇ꯭ꯔꯗꯤ
ꯃꯥꯅꯤ ꯑꯗꯨꯅ ꯑꯁ ꯈꯡꯗꯦ ꯑꯩꯁꯨ ꯒ꯭ꯔꯦꯖꯨꯋꯦꯁꯟ ꯀꯥꯔꯤꯉꯩꯗꯒꯤ ꯃꯅꯥꯂꯤꯁꯦ ꯑꯃꯇꯡ ꯆꯠꯀꯦꯅ ꯇꯧꯕꯅꯦ ꯑꯗꯣ ꯑꯩꯈꯣꯏ ꯀꯣꯂꯦꯁꯀꯤꯁꯨ ꯃꯅꯥꯂꯤꯁꯦ ꯆꯠꯄꯒꯤꯁꯦ ꯂꯣꯏ ꯄꯩꯁꯥ ꯈꯥꯏ ꯂꯣꯏꯔꯕꯃꯦꯕ ꯑꯗꯨꯒ ꯑꯩꯈꯣꯏ ꯁꯦꯀ꯭ꯔꯦꯇꯔꯤꯗꯨ ꯁꯣꯟꯍꯟꯕ ꯄ꯭ꯔꯤꯟꯁꯤꯄꯥꯜꯗꯨꯅ ꯄꯩꯁꯥ ꯀꯥꯏꯊꯅꯤꯡꯗꯕꯒꯤ ꯆꯠꯈꯤꯗ꯭ꯔꯦꯕ ꯁꯤꯂꯣꯡ ꯆꯠꯂ ꯂꯣꯏꯁꯟꯈ꯭ꯔꯦꯕ ꯑꯗꯣ ꯍꯟꯗꯛꯁꯦ ꯑꯣꯏꯗꯣꯔꯥ ꯑꯣꯏꯔꯣꯏꯗꯤꯔꯥ ꯈꯪꯗꯦ ꯑꯣꯛꯇꯣꯕꯔꯁꯤꯗ ꯑꯃꯨꯛꯇꯪꯗꯤ ꯃꯤꯠ ꯅꯥ ꯎꯏꯁꯤꯜꯂꯒ ꯑꯝꯛꯇꯡꯗꯤ ꯆꯠꯀꯦꯅ ꯈꯟꯕꯅꯦ
ꯁꯦꯡꯕꯩꯅ ꯆꯠꯅꯤꯡꯕꯗ ꯑꯩꯏ ꯅꯍꯥ ꯑꯣꯏꯔꯤꯉꯩꯗ ꯆꯠꯍꯗ ꯑꯍꯟ ꯑꯣꯏꯔꯀꯥꯟꯗ ꯃꯇꯝ ꯃꯇꯝꯗꯤ ꯂꯩꯔꯛꯑꯔꯣꯏ ꯄꯩꯁꯥꯗꯤ ꯂꯩꯅꯤ ꯑꯗꯨꯗꯣ ꯄꯥꯡꯒꯟ ꯀꯩꯀꯥꯁꯨ ꯍꯟꯊꯔꯛꯑꯅꯤꯅ
ꯁꯨ ꯂꯩꯔꯛꯑꯔꯣꯏ ꯑꯗꯒꯤ ꯍꯥꯏꯗꯤ ꯈꯔ ꯑꯗꯨꯝ
ꯅꯪ ꯍꯧꯖꯤꯛꯇꯣ ꯅꯪ ꯅꯪꯒꯤ ꯆꯍꯤ ꯃꯇꯥꯡꯗꯅ ꯃꯅꯥ ꯂꯩꯖꯅꯤꯡꯕ ꯍꯥꯏ ꯆꯍꯤ ꯈꯔ ꯌꯥꯝꯃ ꯀꯔꯤꯁꯨ ꯆꯥꯅꯤꯡ ꯉꯥꯛꯔꯣꯏ
ꯃꯥꯅꯤ ꯍꯥꯏꯗꯤ ꯏꯅꯔꯖꯦꯇꯤꯛ ꯑꯣꯏꯕꯒꯤ ꯆꯥꯡ ꯍꯟꯊꯔꯛꯑꯅꯤ ꯑꯗꯒꯤ ꯂꯥꯡꯅꯤꯡꯕꯒꯤ ꯆꯥꯡ ꯍꯟꯊꯔꯛꯑꯅꯤ ꯑꯗꯨꯗꯤ ꯀꯩꯁꯨ ꯆꯠꯅꯤꯡꯉꯔꯣꯏꯕ
ꯄꯇꯨꯏꯅꯥ
ꯆꯍꯤ ꯌꯥꯝꯉꯕꯧꯇ ꯑꯗꯨꯝ ꯉꯥꯎꯔ ꯂꯩꯕꯥ ꯍꯥꯏꯁꯤ ꯃꯤ ꯈꯔ ꯈꯛꯀꯤ ꯋꯥꯔꯤꯅꯤ
ꯃꯥꯅꯦ ꯑꯗꯩ ꯔꯦꯁꯄꯣꯟꯁꯤꯕꯤꯂꯤꯇꯤ ꯍꯦꯟꯀꯠꯂꯛꯑꯅꯤ ꯑꯗꯒꯤ ꯑꯉꯥꯡ ꯃꯆꯥ ꯌꯥꯎꯁꯜꯂꯛꯑꯅꯤ ꯑꯗꯩꯗꯤ ꯀꯩꯁꯨ ꯉꯝꯃꯔꯣꯏ ꯊꯣꯛꯄꯣꯠꯅꯦꯕꯗꯤ ꯌꯨꯝ ꯊꯥꯗꯣꯛꯄ ꯌꯥꯔꯛꯇꯕ ꯈꯣꯠꯂꯛꯇꯕ
ꯎꯝ ꯍꯣꯏ
ꯑꯗꯣ
ꯆꯠꯍꯧꯔꯣ ꯈꯔ ꯀꯩꯅꯣ ꯇꯧꯔꯤ ꯀꯥꯟꯗꯨꯗ
ꯃꯥꯅꯦ ꯍꯟꯗꯛꯁꯨ ꯑꯃꯨꯛ ꯀꯩꯅꯣ ꯁ꯭ꯋꯥꯏ ꯆꯠꯆꯒꯦ ꯇꯧꯕꯅꯦꯕ ꯖꯨꯟ ꯁ꯭ꯋꯥꯏꯗ ꯆꯠꯀꯦ ꯇꯧꯕꯅꯦꯕ ꯑ ꯖꯨꯟ ꯍꯥꯏꯔꯦ ꯁꯣꯔꯤ ꯀꯩꯅꯣ ꯑꯗꯨꯋꯥꯏꯗ ꯃꯃꯥꯡꯒꯤ ꯅꯕꯦꯝꯕꯔ ꯗꯤꯁꯦꯝꯕꯔ ꯑꯗꯨꯋꯥꯏꯗ ꯎꯨꯟ ꯇꯥ ꯃꯇꯝ ꯇꯝꯅꯤ ꯑꯗꯣ ꯑꯗꯨꯗ ꯑꯃꯨꯛ ꯑꯦꯛꯖꯥꯝ ꯇꯧꯁꯜꯂꯛꯑꯦꯅ ꯕꯦꯠꯀꯤ ꯇꯣꯛꯑꯦ ꯁꯤ ꯑꯃꯨꯛ ꯍꯧꯖꯤꯛ ꯖꯨꯟ ꯖꯨꯂꯥꯏꯗꯤ ꯑꯃꯨꯛ ꯎꯟ ꯇꯥꯔꯔꯣꯏꯅ ꯑꯃꯨꯛ ꯇꯣꯛꯑꯁꯦꯅ ꯑꯃꯨꯛ ꯇꯣꯛꯑꯦ ꯑꯗꯣ ꯑꯣꯛꯇꯣꯕꯔꯗ ꯑꯃꯨꯛ ꯎꯟꯇꯥ ꯍꯧꯔꯅꯤ ꯀꯗꯥꯥꯏꯗ ꯑꯃꯨꯛ ꯆꯠꯂꯁꯤꯅ ꯑꯃꯨꯛ ꯈꯟꯅꯔꯤ ꯑꯗꯨꯁꯨ ꯃꯇꯝꯗꯨ ꯌꯧꯔꯀꯥꯟꯗ ꯑꯃꯨꯛ ꯀꯔꯤ ꯑꯃꯨꯛ ꯂꯥꯛꯇꯣꯏ ꯂꯥꯛꯇꯣꯏꯅꯣ ꯈꯪꯗꯦ
ꯍꯟꯗꯛꯇꯤ ꯍꯟꯗꯛꯇꯤ ꯃꯤꯠꯅꯥ ꯎꯏꯁꯤꯜꯂ ꯆꯠꯍꯧꯔꯣ
ꯑꯥꯎ ꯑꯗꯨꯅꯦ ꯈꯜꯂꯤꯁꯦ ꯑꯝꯇꯪꯗꯤ ꯎꯟꯗꯣ ꯑꯨꯛꯇꯪꯗꯤ ꯊꯦꯡꯖꯔꯨꯒꯦꯁꯤꯅꯦꯕ ꯍꯥꯏꯗꯤ ꯑꯩꯈꯣꯏꯅ ꯑꯃꯨꯛ ꯁꯤꯀꯤꯝ ꯆꯠꯂꯦꯕ ꯑꯗꯨꯗ ꯁꯤꯀꯤꯝ ꯆꯠꯂꯤꯗꯣ ꯎꯟ ꯇꯥꯗꯕ ꯃꯇꯝꯗ ꯑꯣꯏꯅ ꯆꯠꯂꯦꯕ ꯑꯧ ꯀꯩꯝ ꯀꯥꯟꯍꯟꯗ꯭ꯔꯦꯕ ꯎꯟ ꯇꯥꯗꯦꯕ ꯑꯈꯣꯏ ꯆꯠꯂꯤꯗꯨꯗꯤ ꯍꯥꯏꯌꯦꯁ ꯄꯣꯏꯟꯒꯗꯣ ꯆꯠꯂꯦꯕ ꯑꯁ ꯑꯗꯨꯗꯣ ꯌꯥꯗ꯭ꯔꯦꯕ ꯍꯥꯏꯗꯤ ꯁꯤꯛꯀꯤꯝꯒꯤ ꯈ꯭ꯋꯥꯏ ꯋꯥꯡꯕ ꯄꯣꯏꯟꯇꯣ ꯑꯗꯨꯐꯥꯎꯗ ꯎꯟ ꯇꯥꯍꯧꯗ꯭ꯔꯦꯕ ꯏꯪꯗꯤ ꯌꯥꯝ ꯊꯤ ꯏꯪꯍꯧꯋꯦ ꯑꯗꯣ ꯎꯟꯗꯤ ꯇꯥꯍꯧꯗ꯭ꯔꯦ ꯑꯗꯣ ꯑꯁ ꯂꯦꯛꯀꯗꯣ ꯑꯁ ꯎꯟ ꯇꯥꯔꯛꯀꯟꯗꯗꯤ ꯀꯌꯥꯝ ꯐꯖꯩꯕ ꯄꯨꯔꯥ ꯂꯦꯛꯇꯣ ꯎꯟ ꯉꯥꯛꯇꯅꯦꯕꯗꯣ ꯑꯈꯣꯏꯅ ꯆꯠꯄꯗꯨꯗꯤ ꯏꯁꯤꯡ ꯏꯁꯤꯡ ꯉꯥꯛꯇ
ꯃꯇꯝꯗꯣ
ꯈꯪꯅꯕꯒ ꯑꯝꯇ ꯌꯥꯎꯄꯣꯠꯇꯦꯗ ꯀꯣꯂꯦꯖ ꯑꯍꯥꯟꯕ ꯆꯪꯕꯒ ꯑꯦꯛꯁꯇꯔꯅꯦꯜ ꯇꯨꯔ ꯑꯃ ꯊꯛ ꯂꯥꯎ ꯁꯤꯜꯂꯛꯄ ꯍꯥꯏꯇꯥꯔꯦ ꯁ ꯀꯗꯥꯏꯗꯅꯣ ꯁꯤ ꯁꯤꯀꯤꯝꯅꯤ ꯑꯗꯨꯗ ꯍꯦꯛꯇ ꯌꯥꯎꯁꯜꯂꯗꯝꯅꯦꯅ ꯈꯪꯅꯕ ꯀꯅꯥꯝ ꯌꯥꯎꯄꯣꯠꯇꯦ ꯑꯣ ꯑꯗꯨ ꯏꯆꯦꯕꯨ ꯗꯤ ꯌꯥꯎꯋꯦꯕ ꯑꯃ ꯍꯧꯖꯤꯛꯀꯤ ꯑꯩꯅ ꯍꯥꯏꯕ ꯑꯈꯣꯏ ꯏꯆꯦꯒ ꯃꯈꯣꯟ ꯃꯥꯟꯅꯩ ꯍꯥꯏꯕꯗꯣ
ꯎꯝ
ꯃꯥꯁꯨ ꯌꯥꯎꯋꯦ ꯑꯗꯣ ꯃꯥꯕꯨꯗꯤ ꯅꯨꯄꯤꯅꯤꯅ ꯃꯣꯏ ꯅꯨꯄꯤ ꯃꯁꯦꯟ ꯑꯗꯨꯝ ꯂꯩꯒ꯭ꯔꯦꯗꯅ ꯈꯪꯅꯕꯁꯨ ꯌꯥꯝ ꯌꯥꯎꯄꯣꯠꯇꯦꯕ ꯆꯅꯤꯡ ꯑꯗꯨꯅ ꯑꯗꯨꯝ ꯆꯟꯖꯜꯂꯤꯅꯤ ꯆꯠꯁꯟꯕꯤꯅꯤ ꯑꯗꯨꯝ
ꯗꯨꯅꯦ ꯆꯠꯍꯧꯒꯗꯝꯅꯤ ꯀꯣꯂꯦꯖ ꯀꯥꯔꯤ ꯀꯥꯟ ꯈꯣꯠꯂꯤ ꯀꯥꯟꯁꯤ ꯑꯗꯨꯝ ꯑꯗꯨꯀꯥꯟꯗꯗꯤ ꯆꯠꯅꯤꯡꯕ ꯈꯣꯠꯅꯤꯡꯕꯒꯤ ꯑꯗꯨꯝ ꯐꯥꯎꯕꯅꯦ ꯍꯥꯏꯕ
ꯃꯥꯅꯤ ꯑꯗꯨꯝ ꯍꯥꯏꯖꯕꯅꯦ ꯃꯄꯥ ꯆꯠꯄ ꯈꯣꯠꯄꯁꯦ ꯈꯔ ꯄꯥꯝꯃꯦꯕ ꯑꯗꯨꯒ ꯂꯥꯏꯔꯤꯛ ꯂꯥꯏꯁꯨ ꯇꯝꯕꯒꯤ ꯑꯣꯏꯅ ꯆꯠꯄ ꯑꯗꯨꯗꯤ ꯃꯄꯥꯟ ꯂꯝꯁꯦ ꯄꯥꯝꯗꯦꯕ
ꯑꯗꯨꯒ ꯑꯩꯅ ꯑꯗꯨꯅ ꯑꯩꯁꯦ ꯑꯈꯣꯏ ꯃꯥꯅꯕꯨꯗꯤ ꯒ꯭ꯔꯦꯖꯨꯋꯦꯁꯟꯒꯁꯦ ꯃꯄꯥꯟ ꯂꯝ ꯇꯝꯃꯨꯆꯦ ꯍꯥꯏꯌꯦꯕ ꯑꯗꯣ ꯑꯩꯅ ꯑꯩꯁꯤꯅ ꯃꯅꯤꯄꯨꯔꯗ ꯑꯗꯨꯝ ꯇꯧꯖꯒꯦ ꯑꯗꯨꯒ ꯀꯩꯅꯣ ꯇꯧꯒꯦꯁꯤꯅꯦꯕ ꯑꯗꯨꯒ ꯀꯣꯏꯕꯁꯤꯅ ꯂꯣꯏ ꯆꯠꯈꯤꯁꯤꯅꯦꯕ ꯈꯜꯂꯛꯏꯁꯦ ꯑꯗꯨꯅ ꯊꯋꯣꯏꯀꯤ ꯑꯩꯅ ꯁꯤꯗ ꯇꯝꯃꯒ ꯈꯪꯗꯦ ꯑꯩ ꯕꯤꯠꯁꯤꯗ ꯀꯣꯏꯕꯗꯤ ꯆꯠꯅꯤꯡꯉꯦ ꯑꯗꯨꯒ ꯂꯥꯏ ꯔꯤꯛ ꯇꯝꯕꯒꯤ ꯑꯣꯏꯅꯒ ꯆꯠꯂꯒ ꯑꯥꯗꯒ ꯁꯦꯇꯜꯒ ꯇꯧꯔꯒ ꯂꯩꯕꯗꯨꯗꯤ ꯑꯧ ꯑꯧ ꯄꯥꯝꯗꯦꯕ ꯀꯩꯒꯤꯅꯣ ꯈꯪꯗꯦꯕ ꯑꯗꯣ
ꯑꯗꯨ ꯁꯤꯗ ꯂꯩꯔꯤꯁꯤꯅꯁꯨ ꯐꯩꯗ ꯍꯧꯖꯤꯛꯇꯤ ꯑꯗꯨꯝ ꯅꯍꯥꯟꯋꯥꯏ ꯅꯠꯇ꯭ꯔꯝꯅꯤꯅ ꯑꯗꯨꯝ ꯅꯣꯏ ꯇꯝꯅꯤꯡꯕ ꯈꯣꯠꯅꯤꯡꯕꯗꯨ ꯂꯣꯏ ꯐꯪꯉꯤꯗꯅ
ꯃꯥꯅꯦ ꯑꯗꯣ ꯃꯥꯁꯇꯔꯗꯨꯕꯨꯗꯤ ꯑꯁ ꯃꯥꯁꯇꯔꯗꯨꯃꯗꯤ ꯌꯥꯒꯤꯗ꯭ꯔꯦ ꯑꯈꯣꯏ ꯃꯥꯅ ꯅꯝꯗꯅ ꯈꯔ ꯅꯛꯄꯗ ꯍꯥꯟꯅ ꯒꯨꯍꯥꯇꯤꯗ ꯑꯣꯏꯅ ꯆꯠꯂꯨꯔꯦ ꯑꯗꯨꯃꯗꯤ ꯑꯗꯨꯁꯨ ꯑꯩꯗꯤ ꯑꯦꯝ ꯌꯨꯗ ꯑꯗꯨꯝ ꯇꯝꯖꯒꯦ ꯍꯥꯏꯕꯅꯤ ꯑꯈꯣꯏ ꯕꯥꯥꯁꯤꯅ ꯁꯨꯝ ꯇꯝꯍꯟꯅꯤꯡꯉꯕ ꯖꯥꯠꯅꯦ ꯑꯗꯨ ꯌꯨꯅꯤꯚꯔꯁꯤꯇꯤꯗꯣ ꯁꯨꯝ ꯄꯣꯁꯇꯔꯒ ꯊꯦꯠꯄꯗꯣ ꯎꯕꯗꯨꯗ ꯑꯗꯨꯝ ꯆꯠꯂꯨꯔꯦ
ꯃꯣꯏꯗꯤ ꯐꯔꯅꯤ ꯅꯥꯡꯉꯥꯅꯦ ꯑꯈꯣꯏꯗ ꯆꯠꯅꯤꯡꯕ ꯆꯠꯅꯤꯡꯗꯕꯅ ꯊꯤꯕꯣꯅꯤ ꯃꯣꯏꯗꯤ ꯑꯐꯕꯗꯨꯗꯅꯤꯅ ꯑꯣꯏꯖꯅꯤꯡꯉꯤ
ꯑꯧ ꯑꯗꯨꯃꯥꯏꯅ ꯇꯧꯍꯜꯂꯦ ꯑꯗꯣ ꯑꯁ ꯑꯩꯅ ꯕꯤꯠ ꯂꯩꯇ ꯂꯩꯇ ꯆꯠꯄꯁꯤꯗꯤ ꯑꯁ ꯍꯣꯏ ꯁꯨꯝ ꯂꯩꯈ꯭ꯔꯒꯕꯨꯗꯤ ꯍꯩꯅꯔꯦꯀꯣ ꯑꯁ ꯑꯍꯥꯟꯕꯗꯗꯤ ꯕꯤꯖꯦ ꯊꯤ ꯂꯩꯇꯕꯤꯅꯦꯕ ꯍꯥꯏꯗꯤ ꯈꯪꯅꯕꯁꯨ ꯑ ꯌꯥꯎꯗ꯭ꯔꯦ ꯈꯪꯅꯕ ꯏꯃꯥꯟꯅꯕ ꯑꯃꯅꯤ ꯇꯧꯔ ꯆꯠꯂꯑꯗꯤ ꯑꯃꯨꯛꯁꯨ ꯕꯤꯠ ꯂꯩ ꯀꯧꯕ
ꯑꯍꯝꯕ ꯑꯍꯥꯝꯕꯅꯦꯛ ꯆꯠꯄꯗ ꯀꯅꯥꯝ ꯈꯪꯅꯗꯕꯤ ꯅꯨꯡꯉꯥꯏꯔ ꯃꯣꯏꯌꯦ
ꯑꯧ ꯑꯗꯨ ꯑꯁ ꯑꯗꯨꯅꯦꯕ ꯑꯩꯅ ꯇꯜꯂꯤꯁꯦ
ꯁꯨꯝ ꯂꯩꯔꯛꯑꯒꯕꯨꯗꯤ ꯈꯪꯅꯔꯛꯇꯣꯏꯅꯦꯕ ꯃꯊꯪ
ꯑꯧ ꯑꯗꯨꯝ ꯑꯣ ꯑꯗꯨꯗꯩ ꯃꯩꯇꯩ ꯈꯔ ꯃꯩꯇꯩ ꯈꯔ ꯑꯗꯨꯝ ꯌꯥꯎꯔꯛꯑꯦꯕ ꯑꯩꯕꯨꯗꯤ ꯁꯦꯛꯁꯟ ꯍꯧꯕꯗꯩꯕꯨꯗꯤ ꯑꯗꯨꯗꯩꯕꯨꯗꯤ ꯑꯗꯨꯝ ꯑꯩꯈꯣꯏ ꯃꯦꯟ ꯑꯗꯨꯝ ꯄꯨꯜꯂ ꯅꯨꯡꯉꯥꯏꯔꯦ ꯑꯗꯨꯕꯨꯗꯤ ꯑꯗꯨꯗꯩꯗꯤ ꯁꯤꯂꯣꯡ ꯈ ꯆꯠꯇꯅ ꯈꯔ ꯆꯠꯂꯦ ꯑꯗꯨ ꯑꯗꯨꯝ
ꯑꯗꯨꯒ ꯑꯗꯨꯝ ꯈꯪꯍꯧꯗ꯭ꯔꯦ ꯑꯗꯨꯝ ꯂꯣꯏꯁꯤꯟꯈ꯭ꯔꯦ ꯆꯍꯤ ꯑꯅꯤ ꯈꯛꯇꯅꯤꯅ ꯑꯗꯨꯝ ꯒ꯭ꯌꯥꯟ ꯇꯥꯔꯛꯄꯗ ꯂꯣꯏ ꯂꯦꯝꯃꯤ
ꯁꯤꯅꯤ ꯀ ꯀꯩꯅꯣ ꯑꯩꯈꯣꯏꯒꯤ ꯀꯩꯅꯣꯝꯃ ꯉꯥꯏꯕ ꯑꯣꯏꯇꯥꯔꯗꯤ ꯌꯥꯝꯅ ꯀꯨꯏꯖꯗꯕ ꯑꯗꯨꯒ ꯑꯗꯨꯪ ꯅꯠꯇꯅꯤ ꯂꯗꯥꯔꯤꯛ ꯇꯝꯕꯩꯗꯦ ꯍꯦꯛꯇ ꯈꯪꯍꯧꯗꯕꯅꯤ
ꯑꯧ ꯑꯗꯨꯅꯤ ꯈꯪꯍꯧꯗꯦ ꯍꯥꯏꯕ ꯍꯥꯏꯗꯤ ꯁꯦꯃꯤꯁꯇꯔꯒꯤ ꯑꯦꯛꯖꯥꯝ ꯈꯔ ꯇꯧ ꯑꯗꯒꯤ ꯌꯨꯝꯗ ꯑꯃꯨꯛ ꯑꯃꯅꯤ ꯍꯥꯏꯗꯤ ꯌꯨꯝꯗ ꯑꯃꯨꯛ ꯑꯦꯛꯖꯥꯝ ꯂꯣꯏꯕꯒꯤ ꯑꯃꯨꯛ ꯊꯣꯛꯂꯛ ꯑꯗꯒꯤ ꯑꯃꯨꯛ ꯆꯪ ꯑꯗꯒꯤ ꯑꯦꯁꯥꯏꯟꯃꯦꯟ ꯈꯔ ꯇꯧ ꯑꯃꯈꯔ ꯇꯧ ꯑꯗꯒꯤ ꯏꯁꯩꯅꯔꯃ ꯈꯔ ꯇꯧ ꯑꯗꯨꯝ ꯈꯪꯍꯧꯗ꯭ꯔꯦꯕ ꯑꯗꯨꯝ ꯂꯣꯒꯔꯦ ꯑꯗꯨꯅ
ꯍꯣꯏ ꯐꯔꯦ ꯑꯗꯨꯗꯤ ꯅꯪꯁꯨ ꯄꯣꯊꯥꯖꯔꯣ ꯍꯌꯦꯡ ꯑꯃꯨꯛ ꯄꯥꯎ ꯐꯥꯎꯅꯔꯁꯦ
ꯍꯣꯏ ꯍꯣꯏ ꯐꯔꯦ ꯐꯔꯦ ꯏꯆꯦ ꯑꯗꯨꯗꯤ
ꯎꯝ
ꯑꯥ ꯊꯝꯃꯦ ꯍ ꯑꯣꯏꯣꯏꯁꯦ